ꯍꯜꯂꯣ
ꯍꯣꯏ ꯇꯥꯏꯌꯦ ꯇꯥꯏꯌꯦ
ꯅꯪ ꯁꯃꯦꯠꯇꯤ ꯇꯧꯕ꯭ꯔꯣ
ꯍꯣꯏ ꯇꯧꯋꯦ
ꯎꯝ ꯎꯝ ꯅꯪ ꯀꯥꯎꯅꯤ ꯍꯥꯏꯕ
ꯍꯣꯏ ꯉꯔꯥꯡꯪ ꯀꯃꯗꯤ ꯍꯣꯏ ꯉꯔꯥꯡꯅꯤ ꯀꯥꯎꯈ꯭ꯔꯕ ꯉꯔꯥꯡꯅꯤ ꯀꯥꯎꯈ꯭ꯔꯕꯀꯣ ꯑꯗꯨ ꯑꯩꯒꯤ ꯏꯃꯥꯟꯅꯕꯁꯤꯡꯅ ꯁꯨꯃꯥꯏꯅ ꯍꯥꯏꯌꯨ ꯍꯥꯏꯉꯨ ꯁꯨꯃꯥꯏꯅ
ꯎꯝ ꯎꯝ ꯎꯝ ꯑꯗꯨꯝꯝ ꯇꯧꯗ꯭ꯔꯁꯨꯀꯣ ꯃꯣꯏ ꯑꯗꯨꯝ ꯎꯝ ꯀꯩꯅꯣꯗꯤ ꯑꯣꯇꯣꯃꯦꯇꯤꯀꯦꯂꯤ ꯃꯣꯏ ꯀꯩꯅꯣ ꯇꯧꯕꯅꯦꯕ ꯔꯦꯀꯣꯔꯗꯤꯡ ꯇꯧꯕ ꯑꯥ ꯔꯦꯀꯣꯔꯗꯤꯡ ꯑꯗꯨ ꯇꯧꯔꯤꯅꯦꯕ ꯃꯣꯏꯗꯣ ꯑꯗꯨꯒꯤ ꯑꯗꯨꯝ ꯍꯥꯏꯕ
ꯑꯗꯨ ꯑꯣꯞꯁꯟꯒ ꯂꯥꯛꯑꯒ ꯑꯩꯈꯣꯏꯅ ꯆꯥꯡꯕ ꯐꯥꯝ ꯑꯩꯈꯣꯏꯅ ꯀꯔꯤ ꯍꯥꯏꯁꯦ ꯂꯩꯥꯏꯔꯝꯕꯨ ꯃꯥꯜꯂꯦꯕꯀꯣ ꯑꯩꯁꯨ ꯉꯔꯥꯡꯁꯨ ꯀꯔꯤ ꯀꯔꯥ ꯇꯧꯔꯤꯕꯀꯣ
ꯀꯥꯏꯗꯦ ꯏꯅ ꯅꯪꯦ
ꯑꯁ ꯍꯥꯏꯗꯤ ꯇꯝꯄꯥꯛꯇ ꯂꯩꯕꯀꯣ ꯃꯃꯤꯡꯗꯤ ꯍ ꯏꯕ
ꯍꯥꯏꯗꯁꯨ ꯌꯥꯏꯗ ꯑꯗꯨꯝ ꯗꯤꯁꯇ꯭ꯔꯤꯛꯇꯣ ꯍꯥꯏꯔ ꯂꯣꯏꯔꯦ ꯑꯩꯗꯤꯪ ꯍꯥꯏꯥꯏ ꯍꯥꯏ ꯁꯪꯉꯥꯏ ꯍꯥꯏꯔꯝꯗꯤ ꯑꯦꯛꯖꯦꯛ ꯂꯣꯀꯦꯁꯟꯗꯤ ꯍꯥꯏꯗꯦ ꯑꯗꯨ ꯑꯣꯏꯔꯁꯨ ꯀꯣ ꯍ ꯍꯣ
ꯍꯥꯏꯑ ꯍꯣꯏ ꯍꯣꯏ ꯑ ꯉꯁꯤꯁꯦ ꯉꯁꯥꯡ ꯍꯥꯎꯗꯣꯏꯗ ꯍꯥꯎꯗꯦ ꯍꯥꯏꯕꯨ ꯍꯧꯖꯤꯛ ꯐꯥꯎꯗꯤ ꯅꯁꯥꯡ ꯉꯥ ꯀꯩ ꯍꯥꯏꯁꯤꯔ ꯆꯥꯛ ꯆꯥꯅꯤꯡꯕꯀꯣ
ꯎꯝ ꯎꯝ ꯑꯩ ꯅꯪ ꯆꯥꯛ ꯆꯥꯗ꯭ꯔꯤ ꯍꯥꯏꯀꯣ ꯑ ꯅꯪ ꯖꯨꯒ ꯆꯠꯅꯤꯡꯉꯥꯏ ꯂꯩꯕ꯭ꯔꯣ ꯎꯝ
ꯖꯨ ꯍꯥꯏꯕꯗꯤ
ꯅꯪ ꯖꯨꯒ ꯆꯠꯅꯤꯡꯉꯥꯏ ꯂꯩꯔꯤꯗꯤ ꯑꯩꯈꯣꯏ ꯑꯉꯥꯡꯁꯤꯡꯁꯦ ꯈꯔ ꯄꯨꯈꯣ ꯍꯥꯏꯕ
ꯄꯨꯒꯦ ꯄꯨ ꯄꯨꯒꯦ ꯍꯣꯏ ꯑꯁꯦꯡꯕꯅꯦ ꯃꯈ꯭ꯋꯥꯔ ꯍꯔꯥꯎꯅꯤꯌꯦ ꯃꯈꯣꯏ ꯌꯥꯝ ꯍꯔꯥꯎꯕꯅꯤꯌꯦ ꯑꯉꯥꯡꯁꯤꯡꯗꯤ ꯍꯣꯏ
ꯌꯣꯡ ꯃꯣꯏꯕꯨꯁꯦ ꯌꯣꯡ ꯃꯥꯜꯂꯦ ꯍꯥꯏꯔꯁꯨ ꯌꯣꯡꯗꯣꯏ ꯍꯤꯠ ꯍꯦꯜꯂꯦ ꯌꯦꯣꯡꯗꯤ ꯉꯥꯏꯍꯥꯛꯇꯪ ꯑꯣꯏꯔꯁꯨ ꯃꯣꯏ ꯃꯆꯥꯁꯤꯡꯗꯣ ꯑꯗꯨꯝ ꯍꯤꯠ ꯌꯦꯡꯒ ꯃꯀꯣꯛꯇꯣ ꯑꯗꯨꯝ ꯍꯤꯛ ꯌꯦꯡ ꯉ ꯐꯝꯅꯤꯀꯣ ꯃꯣꯏꯗꯤ ꯑꯗꯨꯝ ꯐꯝꯕ ꯂꯩꯇꯦꯕ꯫
ꯑꯉꯥꯡꯁꯤꯡ ꯁꯨꯃꯥꯏꯅ ꯇꯧꯔꯒ ꯈꯣꯠꯄꯗ ꯌꯥꯝ ꯐꯩꯌꯦ ꯑꯗꯨ ꯅꯠꯇ꯭ꯔꯗꯤ ꯀ꯭ꯔꯤꯍ ꯍꯥꯏꯁꯤꯔꯥ ꯑ ꯅꯥꯔꯒ ꯐꯃꯨꯡꯗ ꯇꯨꯝꯂꯒ ꯑꯗꯨ ꯑꯗꯥ ꯇꯧꯔꯗꯨ ꯅꯨꯡꯉꯥꯏꯗꯦꯕꯀꯣ ꯑꯗꯨꯒꯤꯗꯃꯛꯇ ꯁꯤꯟꯅꯔꯒ ꯑꯗꯨ ꯅꯨꯡꯉꯥꯏꯔꯒ ꯂꯩꯕꯁꯦ ꯌꯥꯝ ꯅꯨꯡꯉꯥꯏꯕ ꯄꯥꯜꯂꯦꯅ ꯑꯩꯒꯤ ꯑꯗꯨꯒꯤꯅꯦ
ꯄꯥꯝꯖꯗ꯭ꯔꯦꯅ ꯑꯩ ꯀꯅꯥꯁꯨ ꯌꯦꯡꯁꯨ ꯌꯦꯡꯅꯤꯡꯉꯦ ꯅꯪꯗꯤ ꯅꯨꯄꯤ ꯊꯤꯔꯔꯕꯣ
ꯇꯗꯦ ꯍꯉ ꯀ
ꯉꯥꯡꯉꯦ
ꯑꯍꯥ ꯍꯥꯏꯨꯔꯦ ꯅꯨꯄꯤ ꯊꯤ
ꯄꯥꯈꯪꯅꯦ
ꯄꯥꯈꯪꯅꯤ ꯍꯣꯏ ꯄꯥꯈꯪ ꯍꯥꯏꯕꯅꯤ ꯑꯉꯥꯡ ꯅꯠꯇꯦ ꯄꯥꯈꯪ ꯍꯥꯏꯕꯀꯣ
ꯑꯣ ꯑꯣ ꯑꯣ
ꯄꯥꯈꯪꯅꯦ
ꯑꯉꯥꯡ ꯑꯣꯏꯔꯁꯨ ꯄꯥꯈꯪ ꯑꯣꯏꯔꯁꯨ ꯑꯣ ꯅꯨꯄꯤ ꯊꯤꯔꯥꯁꯨ ꯀꯔꯤ ꯀꯥꯟꯅꯕ꯭ꯔꯣ ꯅꯠꯇ꯭ꯔꯥ
ꯍꯣꯏ ꯃꯥꯅꯤ ꯃꯥꯅꯤ
ꯅꯨꯄꯤ ꯅꯨꯄꯤꯁꯨ ꯊꯤꯅꯤꯡꯗꯦꯕ ꯍꯧꯖꯤꯛꯀꯥꯟꯗꯤ ꯍꯥꯏꯕꯗꯤ
ꯊꯕꯛ ꯑꯃꯒꯨꯝ ꯑꯃ ꯂꯩꯕꯀꯣ
ꯎꯝ
ꯊꯕꯛ ꯑꯃ ꯂꯩꯕ ꯃꯇꯝꯗ ꯀꯨꯝꯕ ꯑꯗꯨꯒ ꯐꯥꯎꯟꯗꯦꯁꯟꯒꯨꯝꯕ ꯆꯞ ꯆꯥꯅ ꯂꯩꯔꯗꯤꯀꯣ ꯇꯧꯋꯦ ꯍꯥꯏꯅ ꯇꯧꯕꯗꯤ ꯅꯠꯇꯕ ꯍꯧꯖꯤꯛꯇꯤ ꯂꯥꯏꯔꯤꯗ ꯄꯥꯝ ꯄꯥꯝꯗꯦꯗ ꯍꯧꯖꯤꯛꯇꯤ ꯀꯣꯂꯦꯖꯇ ꯆꯠꯂꯒ ꯑꯦꯛꯖꯥꯝ ꯊꯥꯔꯒ ꯂꯣꯏꯔꯦꯕꯀꯣ
ꯑꯩꯅ ꯀꯣꯜ ꯇꯧꯕ ꯃꯤꯁꯤꯡꯁꯦ ꯀꯣꯂꯦꯖ ꯀꯥꯕ ꯈꯇ ꯑꯣꯏꯕ ꯑꯗꯨꯒ ꯀꯣꯂꯦꯖ ꯀꯥꯔꯤꯌꯦ ꯍꯣꯁꯇꯦꯜꯗ ꯂꯩꯔꯤꯌꯦ ꯕꯔꯥꯗ ꯂꯩꯔꯤꯑ ꯔꯦꯟꯗ ꯂꯩꯔꯤꯌꯦ
ꯍꯪꯒꯣ
ꯌꯥꯎꯅꯤꯡꯕꯥ ꯃꯥꯜꯂꯦ ꯃꯈꯣꯏꯒꯤꯗꯤ ꯍꯥꯏꯗꯤ ꯑꯩꯗꯤ ꯈꯪ ꯈꯪꯅꯤꯡ ꯃꯈꯣ ꯍꯥꯏ ꯃꯁꯤ ꯂꯣꯟ ꯑꯗꯨꯒꯤ ꯑꯩꯁꯨ ꯄ꯭ꯂꯥꯁꯤ ꯄꯤꯀꯦꯜ ꯃꯄꯜꯒ ꯍꯁꯇꯦꯗ ꯒꯨꯝꯃ ꯂꯏ ꯃꯁꯤꯒꯨꯝꯕꯐꯝꯁꯦ ꯑꯩ ꯆꯪꯔꯒ ꯋꯥ ꯉꯥꯡꯅꯤꯡꯕꯒ ꯋꯥꯔꯤ ꯁꯥꯅꯤꯡꯕ
ꯎꯝ ꯅꯪ ꯀꯔꯤ ꯀꯣꯂꯦꯖ ꯀꯥꯕ꯭ꯔꯣ ꯎꯝ ꯍꯜꯂꯣ ꯇꯥꯕ꯭ꯔꯣ ꯍꯥꯜꯂꯣ ꯍꯜꯂꯣ ꯍꯜꯂꯣ